ꯍꯜꯂꯣ
ꯍꯜꯂꯣ ꯍꯜꯂꯣ
ꯑꯣ ꯇꯥꯏꯌꯦ ꯇꯥꯏꯌꯦ
ꯑꯣ ꯅꯨꯡꯉꯥꯏꯔꯤꯕꯨ ꯀꯃꯥꯏ ꯇꯧꯒꯦ
ꯅꯨꯡꯉꯥꯏꯔꯤꯌꯦ ꯅꯪꯗꯤ
ꯑꯥ
ꯍꯥꯥ
ꯑꯩꯁꯨ ꯅꯨꯡꯉꯥꯏꯔꯤ
ꯑꯣ ꯆꯥꯛꯇꯤ ꯆꯥꯔꯕꯣ
ꯆꯥꯛ ꯆꯥꯔꯦ
ꯅꯜꯂꯦꯅꯦ ꯅꯣꯏꯗꯤ ꯊꯦꯡꯅ ꯆꯥꯗꯥꯏꯅꯦ
ꯑꯩꯈꯣꯏꯔꯣ
ꯎꯝ
ꯀꯩꯅꯣ ꯇꯧꯋꯦ ꯑꯌꯨꯛꯇꯤ ꯁꯨꯝꯀꯥꯟꯗ ꯆꯥꯏꯌꯦ ꯑꯗꯣ ꯅꯨꯡꯗꯥꯡꯅ ꯄꯨꯡ ꯃꯥꯄꯟ ꯁ꯭ꯋꯥꯏ ꯆꯥꯕ
ꯑꯁ ꯊꯦꯡꯉꯦ
ꯎꯝ ꯅꯨꯡꯗꯥꯥꯡꯅ ꯈꯔ ꯊꯦꯡꯉꯦ ꯑꯌꯨꯛꯄꯨꯗꯤ ꯈꯔ ꯉꯜꯂꯁꯨ ꯎꯝ
ꯑ ꯀꯩ ꯏꯟꯖꯥꯡ ꯆꯥꯔꯒꯦ
ꯉꯁꯤ ꯁꯣꯏꯕꯨꯝ ꯁꯣꯏꯕꯨꯝ ꯊꯣꯡꯉꯦ
ꯍꯥꯎꯕꯅꯦ
ꯁꯣꯏꯕꯨꯝ ꯁꯣꯏꯕꯨꯝꯗꯣ ꯐꯖꯅ ꯊꯣꯡꯉꯒ ꯍꯥꯎꯋꯦ ꯀꯩꯅꯣ ꯉꯥꯒ ꯇꯧꯔꯒꯀꯣ ꯉꯥꯒ ꯊꯥꯛꯑꯒ ꯆꯥꯕ ꯍꯥꯎꯋꯦ
ꯊꯕꯛ ꯆꯤꯟꯕꯔꯣ
ꯊꯕꯛ ꯀꯩꯁꯨ ꯆꯤꯟꯗꯦꯗ ꯀꯩꯅꯣ ꯇꯧꯗꯦ ꯑꯩꯩ ꯁꯤꯗꯒ ꯇꯧꯋꯦꯕ ꯑꯥ ꯍꯥꯏꯇꯥꯔꯦ ꯄꯩꯈꯥ ꯇꯧꯈꯤꯕꯒꯤ ꯆꯦ ꯈꯣꯠꯁꯤꯔꯅ ꯇꯧꯔꯝꯕꯅꯤꯗ
ꯑꯣ ꯉꯁꯥꯏ ꯎꯝ ꯉꯁꯤꯗꯤ ꯀꯥꯏ ꯆꯠꯇꯣꯏꯅꯣ
ꯉꯁꯤꯗꯤ ꯀꯩꯁꯨ ꯆꯠꯂꯣꯏ ꯉꯁꯤꯗꯤ ꯀꯩꯁꯨ ꯆꯠꯅꯤꯡꯉꯥꯏ ꯂꯩꯇꯦ ꯉꯁꯤꯗꯤ
ꯑꯗꯨꯝ ꯐ꯭ꯔꯤꯗ ꯂꯩꯕ ꯇꯥꯔꯦ ꯑꯗꯨꯗꯤ
ꯑꯧ ꯐ꯭ꯔꯤꯗ ꯈꯔ ꯂꯩꯔꯅꯤ ꯉꯁꯤꯗꯤ
ꯌꯥꯝ ꯅꯨꯡꯉꯥꯏꯌꯦꯀꯣ ꯍꯜꯂꯣ
ꯁꯨꯃꯥꯏꯅ
ꯑꯣ
ꯅꯪꯗꯤ ꯆꯥ ꯆꯥꯗ꯭ꯔꯤ ꯀꯔꯤ ꯀꯔꯤ ꯍꯤꯟꯖꯥꯡ
ꯎꯝ ꯁꯧꯒꯔꯤꯒ ꯈꯃꯦꯟ ꯑꯈꯥꯕ
ꯑꫭ ꯑꯁ ꯑꯍꯥꯎꯕꯅꯤꯅ‌ꯦ ꯁꯧꯒ꯭ꯔꯤꯗꯨꯁꯨ
ꯍꯥꯎꯋꯦ ꯍꯟꯗꯛꯇꯤ ꯁꯥꯕꯅꯦꯅ ꯑꯍꯥꯎꯕꯗꯤ ꯆꯥꯅꯤꯡꯗꯦꯅ
ꯎꯝ ꯁꯧꯒ꯭ꯔꯤꯖ‌ꯦ ꯍꯥꯎꯕꯅꯤ ꯑꯩꯕꯨ ꯁꯧꯒꯔꯤ ꯆꯥꯅꯤꯡ ꯆꯥꯅꯤꯡ ꯂꯩ ꯀꯨꯏꯔꯦ ꯆꯥꯗꯕ ꯁꯧꯒꯔꯤꯁ‌ꯦ
ꯅꯣꯏꯗꯤ ꯏꯔꫭꯝ
ꯁꯧꯒꯔꯤꯒ ꯑꯥꯎ ꯏꯔꯣꯟꯝꯕꯁꯨ ꯇꯧꯋꯦ ꯏꯔꯣꯝꯕꯁꯨ ꯇꯧꯋꯦ ꯏꯔꫭꯝꯕꯁꯨ ꯁꯨꯝ ꯑꯩꯈꯣꯏꯅ ꯀꯩ ꯍꯥꯏꯇꯥꯔꯦ ꯊꯕꯛ ꯈꯔ ꯇꯧꯔ ꯋꯥꯕꯅꯤꯅ ꯁꯝꯖꯟꯕꯗꯣ
ꯈꫭ
ꯑꯗꯨꯅ ꯀꯩꯅꯣ ꯇꯧꯕ ꯍꯥꯏꯇꯥꯔꯦ ꯑꯗꯨꯅꯦ
ꯅꯪꯅ ꯊꯣꯡꯉꯤꯔꯣ
ꯑꯩꯅ ꯊꯣꯡꯗꯦꯗ ꯑꯩꯈꯣꯏ ꯏꯃꯥꯅ ꯊꫭꯡꯉꯤ ꯑꯥꯎ ꯑꯗꯨꯃꯥꯏ ꯍꯥꯏꯇꯥꯔꯦ ꯅꯨꯡꯉꯥꯏ ꯍꯥꯏꯇꯥꯔꯦ
ꯑꯣ
ꯅꯪ ꯏꯟꯖꯥꯡ ꯊꯣꯡꯕ꯭ꯔꯣ ꯅꯪꯒꯤ ꯅꯪꯅ ꯊꯣꯡꯕ꯭ꯔꯣ ꯀꯃꯥꯏꯅ ꯇꯧꯒꯦ
ꯎꯝ ꯑꯩꯗꯤ ꯑꯩꯅ ꯑꯗꯨꯝ ꯊꯣꯡꯉꯦ
ꯎꯝ ꯁꯤꯗ ꯁꯤꯗ ꯂꯩꯕꯅꯤꯅ ꯌꯨꯝꯗ ꯂꯩꯇꯦꯅꯀꯣ
ꯑ ꯌꯨꯗ ꯂꯩꯇꯦ ꯑꯈꯣꯏꯒꯤ
ꯁꯤꯗ ꯂꯩꯕꯁꯤꯥ ꯅꯨꯡꯉꯥꯏꯕꫭ ꯀꯃꯥꯏ ꯇꯧꯒꯦ
ꯅꯨꯡꯁꯥ ꯑꯃꯨꯛꯀ ꯁꯥ ꯅꯣꯡ ꯑꯃꯨꯛꯀ ꯆꯨ
ꯎꯝ ꯍꯧꯖꯤꯛ ꯅꯣꯡ ꯆꯨꯕꯔꫭ ꯀꯃꯥꯏꯅ ꯇꯧ ꯑꯩꯈꯣꯏꯁꯤ ꯅꯣꯡ ꯆꯨꯨꯔꯝꯃꯤ ꯉꯍꯥꯛ
ꯎꯝ ꯉꯁꯥ ꯈꯤꯇꯪ ꯈꯤꯇꯪ ꯆꯨꯔꯝꯅꯦ ꯍꯧꯖꯤꯛ ꯑꯃꯨꯛ ꯆꯨꯗ꯭ꯔ‌ꯦ
ꯎꯝ
ꯑꯃꯨꯀ ꯅꯨꯡꯁꯥ ꯊꫭꯛꯂꯛꯑ‌ꯦ ꯀꯦꯝ ꯇꯧꯅꯤꯡꯉꯥꯏ ꯂꯩꯇꯕꯅꯤꯅꯥ ꯑꯗꯨꯝ ꯇꯨꯝꯕ ꯇꯥꯕꯅꯤꯅꯦ
ꯑꯧ ꯇꯨꯝꯗꯣꯅꯤ ꯉꯥꯏꯍꯥꯛ ꯂꯩꯔ ꯇꯨꯝꯃꯅꯤ ꯄꯣꯊꯥꯗꯗꯤ ꯀꯥꯏꯗꯒꯤ ꯑꯁ ꯋꯥꯔ‌ꯦ ꯅꯍꯥꯟꯒꯩ ꯋꯥꯔꯨꯕꯒꯤꯀꯣ
ꯑꯥ
ꯑꯗꯩ ꯅꯨꯉꯥꯏꯔ ꯁ ꯄꯣꯊꯥꯔꯅꯤ ꯉꯁꯤꯗꯤ ꯄꯣꯊꯥꯔꯒ ꯂꯩꯕ ꯔꯦꯁꯇ ꯂꯩꯔꯦꯗ ꯇꯠꯇꯦꯗ ꯀꯣꯏꯕꯒ ꯆꯠꯄ ꯁꯪꯗꯔ‌ꯦ
ꯑꯧ
ꯍꯌꯦꯡ ꯀꯩꯅꯣꯒꯨꯝꯕ ꯑꯩ ꯑꯩꯈꯣꯏꯒꯤ ꯁ꯭ꯀꯨꯜꯒꯨꯝꯕ ꯑꯦꯁꯀꯥꯁꯁꯟ ꯇꯧ ꯀꯥꯟꯗ ꯆꯠꯀꯗ꯭ꯔꯥ
ꯊꯕꯛ ꯌꯥꯝ ꯆꯤꯟꯕ ꯃꯥꯜꯂꯦꯅꯦ ꯑꯗꯨꯗꯤ
ꯑꯧ ꯁ꯭ꯀꯨꯜ ꯀꯩꯅꯣ ꯇꯧꯕ ꯑꯉꯥꯡ ꯁꯥꯇ꯭ꯔ ꯀꯩꯅꫭ ꯇꯧꯕꯅꯤꯅ ꯃꫭꯏꯁꯨ ꯇꯧꯗ ꯌꯥꯗ ꯇꯧꯔꯤꯅꯤ ꯑꯗꯒꯤ ꯑꯩꯁꯨ ꯀꯩ ꯑꯦꯛꯖꯥꯝ ꯑꯦꯛꯖꯥꯝ ꯄ꯭ꯔꯤꯄꯦꯔꯦꯁꯟ ꯈꯔ ꯇꯧꯕꯀꯣ꯫
ꯑꯝ
ꯑꯗꯨꯅꯁꯨ ꯑꯣꯏꯕ ꯑꯗꯨꯅꯅꯤ꯫
ꯀꯣꯏꯕ ꯆꯠꯇꯕꯅꯗꯤ ꯐꯩꯗ
ꯍꯣꯏ
ꯆꯠꯅꯤꯡꯉꯗꯤꯀꯣ ꯑꯗꯨꯝ ꯆꯠꯅꯤꯡꯕ ꯐꯥꯎꯕꯅꯦꯍꯦ꯫
ꯑꯧ
ꯂꯥꯡꯅꯤꯡꯕꯁꯨ ꯐꯥꯎꯅꯤ ꯑꯗꯨꯝ ꯆꯠꯂꯛꯑꯗꯤ
ꯑꯝ ꯅꯣꯏꯗꯤ ꯁꯨꯡꯆꯠ ꯆꯠꯇ꯭ꯔꯣ ꯀꯃꯥꯏꯅ ꯇꯧꯒꯦ꯫
ꯑꯩ ꯆꯠꯇꯦ
ꯆꯠꯇꯦ
ꯄꯥꯛꯅ ꯆꯠꯅꯤꯡꯗꯦ ꯑꯩꯗꯤ꯫ ꯌꯨꯝꯗ ꯂꯩ__
ꯑꯗꯨꯗꯤ ꯁꯨ꯭ꯋꯥꯏꯗ ꯈꯔ__ ꯌꯨꯝꯗ ꯂꯩꯕꯁꯤ ꯑꯃꯨꯛꯁꯨ ꯅꯨꯡꯉꯥꯏꯗ ꯌꯨꯝꯗ ꯂꯩꯕ ꯍꯥꯏꯁꯤꯅ ꯑꯃꯨꯛ꯫ ꯍꯣꯝ ꯁ꯭ꯋꯤꯠ ꯍꯣꯝ ꯍꯥꯏꯗꯨꯅꯤ꯫
ꯎꯝ ꯑꯁ ꯃꯄꯥꯥꯟꯅꯦ꯫ ꯍꯟꯗꯛꯇꯤ ꯁꯥꯔꯕꯅꯤꯅ ꯑꯁ ꯃꯄꯥꯟ ꯊꯣꯛꯄꯒ ꯑꯁ ꯁꯥꯕꯅꯤꯅ ꯆꯠꯅꯤꯡꯗꯦꯅꯦ꯫
ꯑꯧ ꯅꯣꯏꯖꯦ ꯀꯩ ꯀꯩꯅꯣꯗꯅꯣ꯫ ꯑꯥ ꯇꯧꯋꯦ ꯁꯥꯕ ꯑꯁ ꯀꯥꯏꯗꯒꯤ꯫ ꯈꯨꯠꯀꯁꯦ ꯂꯣꯏꯅ ꯀꯥꯁꯟꯗꯅ ꯂꯣꯏꯔꯕꯅꯤ ꯅꯨꯡꯁꯥꯗ ꯆꯠꯄꯒꯤ꯫
ꯎꯝ
ꯑꯥ ꯅꯣꯏ ꯀꯩ ꯀꯩꯅꯣ ꯇꯧꯕꯣ ꯀꯥꯏ ꯀꯥꯏꯋꯥꯏꯗꯅꯣ ꯅꯣꯏꯒꯤꯅ ꯑꯃꯨꯛ꯫ ꯌꯨꯝꯁꯦ꯫
ꯍꯥꯥ
ꯌꯨꯝꯁꯤꯕꯨ ꯀꯗꯣꯝ ꯅꯥꯀꯟꯗꯅꯣ꯫
ꯑꯩꯈꯣꯏ ꯌꯨꯝꯗꯤ ꯂꯥꯞꯄꯦ꯫
ꯎꯝ ꯎꯝ
ꯍꯥꯏꯔꯗꯤ ꯅꯣꯏ ꯈꯪꯒꯅꯤ꯫
ꯎꯝ
ꯎꯝ ꯎꯝ ꯍꯝ
ꯑꯗꯨꯅꯤꯅꯦ ꯇꯧꯔꯤꯁꯦ ꯑꯈꯣꯏꯗꯤ꯫ ꯆꯠꯊꯣꯛꯄꯁꯨ ꯌꯥꯗ ꯇꯧꯔꯤꯁꯦ ꯆꯠꯄꯁꯨ ꯏꯐꯪ ꯐꯪꯗꯦꯕ꯫ ꯇꯧꯔꯤꯁꯦ
ꯊꯕꯛ ꯍꯥꯟꯕꯒꯥꯟꯗ ꯆꯠꯂꯨꯗꯅ ꯑꯗꯨꯅ ꯁꯟꯗꯦꯒꯨꯝꯕꯗꯤ ꯆꯠꯄ ꯌꯥꯏꯅ꯫
ꯁꯟꯗꯦꯒꯨꯝꯕ ꯆꯠꯄ ꯌꯥꯏ꯫ ꯑꯗ ꯁꯟꯖꯦꯒꯨꯝꯕꯁꯨ ꯑꯃꯨꯛ ꯁꯨꯇꯤ ꯐꯪꯕꯅꯤꯅꯀꯣ꯫
ꯎꯝ
ꯑꯗꯨꯅ ꯁꯨꯝ ꯔꯦꯁꯁꯨ ꯇꯧꯅꯤꯡꯕ ꯍꯥꯏꯇꯥꯔꯦ꯫ ꯆꯠꯄ ꯆꯠꯄꯁꯨ ꯑꯗꯨꯝ ꯅꯨꯡꯉꯥꯏ ꯑꯗꯨꯕꯨ ꯔꯦꯁꯅ ꯍꯦꯟꯅ ꯇꯧꯅꯤꯡꯕꯗꯣ꯫ ꯑꯗꯨꯃꯥꯏꯅ ꯑꯣꯏꯕ ꯍꯥꯏꯇꯥꯔꯦ꯫
ꯊꯥꯕꯛ ꯇꯧꯔꯗꯤ ꯅꯣꯡ ꯑꯃꯥ ꯍꯦꯛ ꯁꯨꯇꯤ ꯄꯤꯗꯕ ꯑꯗꯨꯝ ꯊꯣꯛ
ꯎꯝ ꯃꯥꯅꯦ
ꯌꯨꯝꯗ ꯑꯗꯨꯝ ꯂꯩꯒ ꯔꯦꯁꯁꯦ ꯊꯧꯅꯤꯡꯕꯅꯤ
ꯑꯩꯈꯣꯏꯁꯨ ꯑꯗꯨꯃꯥꯏꯟ ꯇꯧꯋꯤꯗ ꯑꯁ
ꯀꯩ ꯀꯩ ꯉꯁꯤꯗꯤ
ꯑꯥ
ꯆꯠꯊꯣꯛ ꯑꯣꯏꯗ꯭ꯔꯣ ꯉꯁꯤꯗꯤ
ꯆꯠꯂꯣꯢ ꯑꯗꯨꯝ ꯂꯩꯅꯤ
ꯑꯗꯨꯗ ꯇꯧ ꯅꯪ ꯀꯣꯂꯦꯁ ꯂꯣꯏꯔꯝ ꯅꯠꯇ꯭ꯔꯣ
ꯑꯧ
ꯑꯗꯨꯅꯤ
ꯂꯣꯏꯔꯦ
ꯑꯥ ꯀꯣꯂꯦꯖ ꯂꯣꯏꯁꯟ ꯇꯥꯔꯗꯤ ꯀꯩꯅꯣꯝ ꯇꯧꯁꯟꯕ ꯌꯥꯔꯦ ꯀꯩꯅꯣ ꯌꯨꯝꯗ ꯂꯩꯕꯁꯨ ꯋꯥꯕꯅꯦꯕ
ꯋꯥꯢ ꯎꯝ
ꯑꯗꯨꯅꯦ ꯉꯏꯍꯥꯛ ꯁꯨꯝ ꯆꯠꯊꯣꯛꯑꯒ ꯁꯨꯝ ꯊꯥꯕꯛ ꯑꯃ ꯁꯨꯝ ꯆꯠꯊꯣꯛ ꯑꯒꯁꯨꯨꯝ ꯅꯨꯡꯉꯥꯏꯕꯅꯤ
ꯎꯝ
ꯑꯗꯨꯅ ꯌꯨꯝꯗ ꯁꯨꯝ ꯂꯩꯕꯁꯨꯅꯦ ꯀꯣꯛꯀ ꯉꯥꯎꯕꯅꯤ ꯌꯨꯝꯗ ꯂꯩꯕꯁꯤ
ꯊꯥꯕꯛ ꯑꯃꯨꯛꯀ ꯆꯠꯅꯤꯡꯗꯕꯁꯨ ꯌꯥꯎꯋꯦ
ꯎꯝ ꯍꯣꯏ ꯑꯗꯨꯗꯤ ꯁꯨꯝ ꯇꯧꯔꯒ ꯁꯨꯝ ꯀꯩꯗꯣ ꯄ꯭ꯔꯦꯁꯔ ꯆꯥꯔꯒ ꯁꯨꯝ ꯀꯩꯅꯣ ꯇꯧꯕꯁꯨ ꯌꯥꯕꯅꯤ ꯋꯥꯈꯟꯁꯨ ꯅꯨꯡꯉꯥꯏꯇꯕꯀꯣ
ꯎꯝ
ꯅꯣꯏ ꯃꯤ ꯀꯅꯥ ꯀꯅꯥ ꯂꯩꯔꯤꯅꯣ
ꯑꯩꯈꯣꯏ ꯃꯤ ꯑꯍꯨꯝ ꯂꯩ ꯑꯩꯈꯣꯏ ꯏꯌꯥꯝꯕꯅꯦ ꯏꯆꯦꯅꯦ ꯑꯗꯩ ꯏꯃꯥꯅꯦ
ꯑꯣ ꯅꯪꯅ ꯑꯇꯣꯝꯕꯔꯣ
ꯑꯧ ꯑꯩꯅ ꯑꯇꯣꯝꯕ
ꯑꯁ ꯅꯨꯡꯉꯥꯏꯔꯝꯃꯅꯤꯅꯦ ꯑꯇꯣꯝꯕ ꯑꯣꯏꯕꯁꯦ
ꯑꯁ ꯀꯔꯥꯏꯗꯒꯤꯅꯣ ꯄꯥꯈꯣꯟꯅꯤ ꯃꯌꯥꯝꯒꯤ ꯑꯃ ꯆꯠꯂꯨ ꯑꯗꯨ ꯆꯠꯂꯨ ꯑꯗꯨ ꯆꯠꯂꯨ ꯍꯥꯏꯅ
ꯑꯉꯥꯡ ꯑꯣꯏꯕꯅꯤꯅꯗꯤ ꯑꯗꯨꯃꯥꯏꯟ ꯍꯥꯏꯒꯟꯕꯅꯦ
ꯋꯥꯕ
ꯑꯍꯟ ꯈꯣꯏꯗ ꯍꯥꯏꯔꯣꯗ ꯑꯁ ꯑꯉꯥꯡ ꯈꯣꯏꯗ ꯍꯥꯏꯌꯨ ꯀꯥꯏꯅ
ꯎꯝ
ꯈꯣꯟꯁꯦ ꯁꯤꯒꯟꯕꯅꯦꯍꯦ
ꯅꯣꯏ ꯅꯣꯏ ꯇꯧꯕ꯭ꯔꯣ
ꯑꯧ ꯇꯧꯋꯦ ꯍꯜꯂꯣ ꯍꯜꯂꯣ ꯍꯜꯂꯣ
ꯍꯜꯂꯣ ꯍꯜꯂꯣ ꯇꯥꯕ꯭ꯔꯣ
ꯇꯥꯢꯌꯦ
ꯀꯩ ꯀꯩ ꯑꯩꯗꯤ ꯀꯩꯁꯨ ꯇꯧꯗꯦ ꯆꯦ ꯁꯨꯝ ꯈꯣꯠꯂꯝꯕꯅꯤꯗ ꯑꯦꯛꯖꯥꯝ ꯇꯧꯒꯤꯕꯒꯤ ꯄꯦꯄꯔ ꯁꯨꯝ ꯈꯣꯠꯂꯝꯕꯅꯤꯗꯥ
ꯃꯈꯣꯟ ꯇꯥꯕ ꯋꯥꯅꯤ
ꯑꯩꯅ ꯀꯩꯅꯣ ꯀꯔꯤ ꯀꯔꯤ ꯁꯋ꯭ꯥꯏ‌ ꯁꯨꯝ ꯂꯩꯔꯦꯅꯦ ꯅꯪ ꯍꯩꯅꯔꯝꯃꯅꯤ ꯁ꯭ꯋꯥꯏ ꯁꯨꯝꯗ ꯁꯤꯗ ꯁꯨꯝ ꯂꯩꯔꯕꯅꯤꯅ ꯅꯪ ꯁ꯭ꯋꯥꯏꯗꯅ ꯍꯦꯟ ꯅꯨꯡꯉꯥꯏ ꯅꯨꯡꯉꯥꯏꯇ꯭ꯔꯣ ꯁ꯭ꯋꯥꯏꯗꯅ ꯍꯦꯟꯅ
ꯑꯁ ꯅꯨꯡꯉꯥꯏꯌꯦ ꯑꯩ ꯌꯨꯝꯒ ꯄꯥꯡ ꯍꯟꯗꯛ ꯆꯍꯤꯒꯤ ꯆꯠꯇ꯭ꯔꯤꯌꯦ
ꯑꯣ
ꯆꯠꯄꯁꯨ ꯅꯨꯡꯉꯥꯏꯇꯕꯅꯤꯅꯒꯣ
ꯎꯝ ꯍꯣꯏ ꯏꯔꯥꯡꯁꯨ ꯇꯧꯕꯅꯤꯅꯥ ꯆꯠꯄꯁꯨ ꯍꯦꯛꯇ ꯐꯔꯛ ꯇꯥꯕꯀꯣ ꯄꯣꯕ꯭ꯂꯦꯝꯖꯦ ꯎꯝꯑꯗꯨꯅꯤ ꯇꯧꫪꯤꯁꯤ ꯅꯣꯏꯗꯤ ꯑ ꯅꯪꯗꯤ ꯀꯣꯏꯕꯖꯨ ꯆꯠꯊꯣꯛꯇ꯭ꯔꯦ ꯀꯅꯥꯝ ꯄꯨꯟꯗ꯭ꯔꯕꯣ
ꯈꯣꯏ ꯏꯃꯥꯟꯅꯕꯤꯍꯣꯏ ꯄꯨꯜꯂꯦ
ꯎꯝ
ꯑꯗꯨꯁꯨ ꯄꯥꯡꯅ ꯆꯠꯇꯦꯗ ꯀꯣꯏꯕ ꯈꯣꯠꯄ ꯑꯥ
ꯀꯣꯏꯕꯁꯨ ꯈ ꯈ ꯆꯠꯊꯣꯛꯑꯣ ꯅꯨꯡꯉꯥꯏꯕꯅꯤ ꯀꯩꯅꯣ ꯀꯣꯏꯕ ꯆꯠꯊꯣꯛꯄꯁꯦ
ꯆꯅꯤꯡꯗꯦꯗ
ꯑꯦ ꯀꯩꯒꯤ
ꯇꯜꯂꯦ
ꯀꯩꯅꯣ ꯀꯣꯏꯕꯕꯨ ꯀꯣꯏꯕ ꯍꯥꯏ
ꯆꯠꯊꯣꯛꯑꯗꯤ ꯄꯩꯁꯥꯁꯨ ꯇꯤꯡꯉꯦ ꯋꯥꯁꯨ ꯋꯥꯏꯌꯦ ꯑꯁ
ꯍꯣꯏꯌꯦ
ꯈꯣꯏ ꯌꯨꯝꯗ ꯇꯨꯃꯤꯟꯅ ꯃꯔꯛ ꯃꯔꯛꯗꯤ ꯆ ꯆꯠꯂꯦꯕꯀꯣ ꯍꯣꯏ ꯏꯃꯥꯟꯕꯤꯈꯣꯏ ꯀꯧꯔꯒ